ꯍꯂꯣ ꯌꯥꯥꯔꯦ
ꯍꯂꯣ
ꯑꯥꯎ ꯇꯥꯏ ꯑꯧ ꯇꯥꯏꯌꯦ ꯇꯥꯗꯕ꯭ꯔꯥ ꯑꯥꯏ ꯀꯦꯟ ꯍꯤꯌꯔ ꯌꯣꯔ ꯚꯣꯏꯁ ꯇꯌꯦ ꯇꯥꯗꯕ꯭ꯔꯣ ꯍꯣꯏ ꯇꯥꯏꯌꯦ ꯁꯦꯡꯅ ꯇꯥꯏ
ꯖꯦꯁ ꯀꯩꯗꯧꯔꯤꯅꯣ
ꯀꯁꯨ ꯇꯧꯗ
ꯏꯇꯩ ꯀꯔꯤ ꯊꯕꯛ ꯇꯧꯔꯝꯕ꯭ꯔꯣ ꯍꯥꯏꯕꯅꯤꯗ
ꯆꯥꯛ ꯇꯣꯛꯄꯒꯤ ꯀꯣꯟ ꯐꯦꯡꯕ ꯂꯣꯏꯁꯤꯟꯕ
ꯎꯝ
ꯑꯗꯨꯅꯤꯗ ꯁꯤꯗꯤ ꯑꯗꯨꯒ ꯍꯩꯅꯧ ꯑꯃꯨꯛ ꯆꯥꯕ
ꯑꯥ ꯑꯗꯨꯒ ꯎꯝ ꯃꯃꯥ ꯕꯕꯥꯍꯣꯏ ꯂꯩꯕ꯭ꯔꯥ
ꯑꯣ ꯃꯁꯥ ꯃꯁꯥꯒꯤ ꯔꯨꯝꯗ ꯑꯗꯨꯝ ꯂꯣꯏ ꯆꯪꯈ꯭ꯔꯦꯗ
ꯑꯣ
ꯀꯔꯤ ꯍꯥꯏꯅꯤꯡꯕ꯭ꯔꯥ ꯀꯔꯤ ꯍꯥꯏꯅꯤꯡꯕ꯭ꯔꯥ
ꯑꯁ ꯍꯥꯏꯅꯤꯡꯉꯥꯏꯗꯤ ꯂꯩꯇꯦꯗ ꯎꯝ
ꯂꯩꯕ ꯃꯥꯜꯂꯦꯗ ꯅꯪꯒꯤꯗꯣ
ꯑꯣ ꯑꯣ ꯍꯣꯏ ꯅꯣꯏ ꯏꯃꯥꯉꯣꯟꯗ ꯋꯥꯔꯤ ꯑꯃꯔꯛ ꯁꯥꯒꯦ ꯍꯥꯏꯔꯒꯦ
ꯁꯥꯅꯤꯡꯕ꯭ꯔꯥ ꯀꯔꯤ ꯀꯔꯤ ꯃꯔꯝ ꯍꯪꯅꯤꯡꯕ ꯈꯪꯅꯤꯡꯕ ꯂꯩꯕ꯭ꯔꯣ
ꯎꯝ ꯅꯣꯏ ꯑꯉꯥꯡ ꯑꯉꯥꯡꯗꯤ ꯇꯥꯕ ꯌꯥꯒꯅꯤꯗ
ꯁ ꯅꯪꯗꯤ ꯄꯨꯔꯥ ꯑꯍꯟꯅꯤꯀ ꯑꯩꯉꯣꯟꯗꯒꯤꯁꯨ ꯑꯉꯥꯡ ꯑꯣꯏꯔꯕꯝꯅꯤꯅ ꯅꯪꯕꯤ
ꯎꯝ ꯑꯩꯈꯣꯏꯗꯤ ꯑꯍꯥꯟꯕꯅꯤꯅꯦ ꯀꯩꯅꯣ
ꯑꯍꯟ ꯑꯍꯟ ꯍꯥꯏꯁꯦ ꯀꯌꯥꯃꯨꯛ ꯍꯟꯕ ꯑꯍꯟ ꯑꯣꯏꯗꯣꯏꯅꯣ
ꯆꯍꯤ ꯌꯥꯡꯈꯩꯇꯔꯨꯛ
ꯎꯁ ꯑꯁꯤꯗꯤ ꯏꯄꯥꯅꯁꯨ ꯇ ꯑꯉꯥꯡ ꯑꯣꯏꯌꯦꯦꯗ
ꯍ
ꯏꯄꯥꯗꯤ ꯑꯗꯨꯒꯨꯝꯕ ꯌꯧꯗ꯭ꯔꯤꯌꯦ ꯑꯗꯨꯃꯨꯛ ꯌꯧꯗ꯭ꯔꯤ ꯍꯥꯏꯕ ꯍꯣꯏ
ꯑꯣꯍꯣ ꯑꯥ ꯑꯗꯨꯃꯥꯏꯅ ꯇꯧꯕ꯭ꯔꯥ
ꯁꯤꯗꯤ ꯀꯃꯥꯏꯅ ꯇꯧꯕ꯭ꯔꯥ ꯅꯪ ꯁꯤꯤꯇꯤ ꯅꯪꯒꯤ ꯁꯤ ꯗꯤ ꯂꯣꯏꯅ ꯑꯣꯟꯅꯔꯦ
ꯑꯗꯨꯗꯤ ꯅꯪꯒ ꯑꯩꯒꯁꯦ ꯄꯨꯔꯞ ꯈꯦꯠꯅꯔꯦꯅꯦꯍ
ꯑꯗꯨꯗꯤ ꯀꯃꯥꯏꯅ ꯇꯧꯅꯤ
ꯏꯁ ꯀꯃꯥꯏꯅ ꯇꯧꯅꯤ ꯈꯪꯕꯤꯕ ꯑꯩꯁꯨ
ꯆꯥꯛ ꯆꯥꯔꯕ ꯅꯠꯇ꯭ꯔꯣ
ꯑꯥ ꯍꯣꯏ ꯆꯥꯗ ꯉꯥꯏꯔꯤꯗ
ꯀ꯭ꯔꯦꯟ ꯁꯪ ꯆꯥꯔꯒꯦ
ꯑꯩꯈꯣꯏꯗꯤ ꯉꯥ ꯆꯥꯏꯌꯦ
ꯑ ꯍꯥꯎꯋꯦꯀꯣꯃꯤꯗꯤ
ꯅꯪꯒꯤ ꯑꯦꯟꯖꯥꯡꯗꯣ ꯍꯥꯏꯕꯤꯗ꯭ꯔꯤꯀꯣ
ꯍꯥꯏꯒꯦ ꯇꯧꯔꯒ ꯅꯪꯅ ꯍꯥꯏꯔꯅꯨ ꯍꯥꯏꯕꯒꯤ ꯍꯥꯏꯗ꯭ꯔꯦ
ꯊꯅꯦꯒ
ꯑꯦ ꯑꯁꯦꯡꯕꯅꯦ
ꯒ꯭ꯔꯤꯟꯖꯪ ꯆꯥꯕ꯭ꯔꯥ ꯅꯣꯏꯗꯤ
ꯀꯣꯏꯗꯤ ꯍꯥꯎꯗꯗ
ꯍꯥꯏꯔꯨꯅꯨ ꯍꯥꯏꯔꯨꯅꯨ ꯍꯥꯏꯔꯅꯨꯕ ꯍꯥꯏꯔꯨꯅꯨꯕ ꯌꯥꯔꯦꯕ
ꯍꯣꯏ ꯍꯣꯏ ꯍꯥꯏꯔꯣꯏꯒꯦꯕ ꯍꯥꯎꯇꯕ ꯏꯟꯁꯥꯡꯗꯤ ꯇꯥꯅꯤꯡꯗꯔꯦꯕ
ꯎ ꯎꯝ ꯍꯣꯏ ꯥꯎꯃꯟ ꯍꯥꯎꯔꯝꯒꯗꯧ ꯃꯥꯜꯂꯦꯕ ꯑꯗꯨꯗꯤ ꯍꯥꯏꯔꯨꯅꯨ ꯍꯥꯏꯕꯅꯤ ꯇꯥꯏ
ꯍꯥꯎꯇꯦ ꯆꯥꯛ ꯆꯪꯗ꯭ꯔꯦ
ꯏꯁ ꯀꯥꯞꯇ꯭ꯔꯕ꯭ꯔꯣ ꯄꯣꯠꯁꯤ ꯀꯥꯞ ꯀꯥꯞꯇ꯭ꯔꯕ꯭ꯔꯣ
ꯀꯥꯇ꯭꯭ꯔꯔꯤ
ꯌꯣꯠꯁꯤꯟꯕ ꯏꯌꯥ ꯌꯥꯗ꯭ꯔꯦ
ꯎ ꯄꯁ ꯀꯕꯩ ꯆꯥꯠꯂꯣ ꯅꯣꯏꯁꯦ ꯃꯤ ꯀꯦꯔꯕ꯭ꯔꯥ ꯊ
ꯌꯣꯠꯁꯤꯟꯕ ꯌꯥꯗꯕꯒꯤꯀꯣ
ꯍꯣꯏ
ꯎꯝꯒ ꯑꯗꯨꯝ ꯑꯣꯠꯊꯣꯔꯛꯑꯦ ꯑꯃꯒ
ꯅꯠꯇꯦ ꯎꯝ ꯑꯣꯠꯆꯤꯟꯕ ꯌꯥꯅꯕ ꯑꯩꯈꯣꯏ ꯕꯦꯂꯦꯟꯇ꯭ꯔꯤ ꯍꯥꯏꯕ꯭ꯔꯥ
ꯍꯣꯏ
ꯑꯗꯨꯒꯨꯝꯕ ꯈꯔ ꯈꯔ ꯁꯤꯖꯤꯟꯅꯕꯅꯤ ꯑꯗꯨꯝ ꯃꯊꯟꯗꯁꯨ ꯌꯣꯠꯁꯤꯟꯕꯅꯦ
ꯑꯗꯨ ꯂꯩꯇꯕꯒꯤꯅꯤꯅꯦ ꯑꯗꯨ ꯂꯩꯔꯗꯤ ꯊꯥꯗꯦꯗ ꯑꯩꯈꯣꯏꯗꯤ ꯑꯗꯨꯒꯨꯝꯕꯒ
ꯑꯣ ꯑꯁꯤ ꯀꯔꯤ ꯀꯔꯤ ꯑꯁꯤ ꯁꯤꯖꯟꯅꯦ ꯀꯔꯤ ꯀꯔꯤ ꯈꯔ ꯊꯥꯖꯤꯜꯂꯣꯅꯦ ꯀꯔꯤꯔ ꯅꯣꯏꯁꯨ ꯇꯨꯃꯤꯟꯅ ꯑ ꯐ꯭ꯔꯤꯗ ꯃꯥꯡꯅꯒꯅꯅꯦ
ꯑꯉꯣ
ꯍꯣꯏ ꯅꯠꯇꯦ ꯍꯥꯏꯗꯤ ꯅꯠꯇꯦ ꯅꯠꯇꯦ ꯇꯥꯏꯕꯪꯄꯥꯟꯁꯤꯗ ꯑꯩꯈꯣꯏꯕꯨ ꯑ ꯍꯣꯠꯅꯔꯒ ꯀꯔꯦꯁꯤꯅ ꯅꯣꯏ ꯅꯣꯏ ꯐꯪꯅ ꯅꯣꯏ ꯅꯣꯏ ꯆꯥꯅꯉꯩ ꯅꯣꯏ ꯅꯣꯏ ꯑ ꯐꯪꯅꯤꯉꯥꯏ ꯇꯧꯑꯣꯣ ꯍꯥꯢ ꯍꯥꯢ ꯍꯥꯏꯅ ꯊꯥꯔꯛꯈ꯭ꯔꯅꯤꯅ
ꯑꯣ
ꯍꯣꯏ
ꯑꯗꯨ ꯑꯩꯈꯣꯏꯅ ꯊꯥꯔꯁꯨ ꯑꯇꯩꯅ ꯊꯥꯕꯗꯣ ꯑꯗꯨꯝ ꯌꯣꯜꯂꯦꯗꯅ
ꯎꯝ
ꯑꯗꯨꯁꯨ ꯑꯗꯨꯝ ꯆꯥꯕ ꯌꯥꯏꯗꯅ
ꯍꯣꯏ ꯆꯥꯕꯗꯤ ꯌꯥꯏꯑꯦꯕ ꯑꯗꯨ ꯅꯪ ꯀꯅꯥꯅ ꯈꯪꯕ꯭ꯔꯅꯦ ꯃꯤ ꯀꯔꯤ ꯀꯔꯤ ꯍꯥꯞꯆꯤꯜꯂꯗꯤ ꯍꯤꯗꯥꯛ ꯍꯤꯗꯥꯛ
ꯏꯁ ꯃꯤꯗꯨꯕꯨ ꯀꯃꯥꯏꯅ ꯀꯔꯤ ꯍꯥꯞꯆꯤꯟꯒꯗ꯭ꯔꯣ
ꯑꯗꯨ ꯑꯣꯏꯔꯗꯤ ꯅꯪꯒꯤ ꯉꯥꯗꯨꯁꯨ ꯀꯔꯤ ꯀꯔꯤꯅꯣ ꯅꯪꯒꯤ ꯉꯥꯗꯨꯁꯨ ꯀꯔꯤ ꯀꯔꯤꯅꯣ ꯍꯥꯞꯆꯤꯜꯂꯝꯃꯅꯤ ꯊꯥꯖꯗꯦ ꯅꯪꯕꯨꯁꯨ ꯊꯥꯖꯗꯦ ꯑꯩꯕꯨꯁꯨ ꯊꯥꯖꯗꯦ
ꯍꯧꯥꯎꯔꯦ ꯍꯧꯔꯦ ꯃꯥꯒꯤ
ꯀꯥ ꯊꯥꯖꯗꯦꯕ ꯑꯁ ꯑꯩꯗꯤ ꯅꯪꯕꯨ ꯑꯩꯗꯤ ꯅꯪꯕꯨ ꯀꯔꯤꯁꯨ ꯊꯥꯖꯗꯦ
ꯍꯤꯍꯤꯍꯤ
ꯅꯪꯅ ꯑꯩꯕꯨ ꯊꯥꯖꯕꯗꯣ
ꯎꯝ
ꯀꯃꯥꯏꯅ ꯇꯧꯕꯒꯤꯔꯥ
ꯑꯩꯅ ꯅꯪꯕꯨ ꯊꯥꯖꯕꯁꯦ ꯀꯩꯒꯤꯔꯥ ꯍꯥꯏꯔꯗꯤ
ꯑꯥ
ꯎꯝ ꯀꯦꯔꯤꯒꯥ ꯍꯥꯏꯔꯗꯤ ꯢꯕꯥꯅꯤ ꯋꯥꯔꯤ ꯁꯥꯟꯅꯕ ꯐꯪꯕꯗꯣ
ꯑꯣ ꯋꯥꯔꯤ ꯁꯥꯟꯅꯕꯗꯤ ꯃꯤ ꯂꯣꯏꯅꯃꯛ ꯁꯥꯟꯅꯕ ꯐꯪꯉꯤꯅ ꯏꯊꯟꯇ ꯅꯠꯇꯦꯅ ꯅꯪꯒꯤꯁꯤꯗꯤ ꯃꯆꯤꯟ ꯊꯤ ꯕ ꯑꯣꯏꯔꯦ
ꯅꯠꯇꯦꯍꯦ
ꯋꯥꯔꯤ ꯁꯥꯟꯅꯕꯁꯤꯗꯤ ꯅꯪ ꯑꯇꯩꯕꯨꯁꯨ ꯁꯥꯟꯅꯩ ꯑꯩꯕꯨꯁꯨ ꯁꯥꯟꯅꯩ ꯅꯪ ꯅꯪ ꯋꯥꯔꯤ ꯁꯥꯟꯅꯕꯁꯦ ꯏꯊꯟ ꯑꯩꯉꯣꯟꯗ ꯉꯛꯛꯇꯔꯅꯦ
ꯢꯍꯦ
ꯅꯪ ꯅꯪ ꯌꯥꯝ ꯑꯁꯤꯗꯅꯦꯕ ꯊꯥꯖꯅꯤꯡꯉꯥꯏ ꯂꯩꯇꯦ ꯍꯥꯏ ꯁꯦ
ꯑꯩ ꯁꯦ ꯁꯦꯡꯅ ꯍꯥꯏꯒꯅꯤꯀꯣ ꯑꯩꯗꯤ ꯑꯩꯗꯤ ꯑꯔꯥꯟꯕ ꯑꯝꯐꯥꯎꯗꯤ ꯉꯥꯡꯗꯦꯀꯣ ꯑꯩ ꯁꯦꯡꯅ ꯁꯦꯡꯅ ꯍꯥꯏꯒꯦ ꯅꯪ ꯅꯪ ꯅꯪꯗꯤ ꯃꯔꯤ ꯃꯉꯥ ꯂꯩꯔꯝꯒꯅꯤ ꯑꯩꯗꯤ ꯑꯅꯤ ꯈꯛꯇꯅꯦ ꯅꯪꯒ
ꯑꯦꯁ ꯑꯁ ꯑꯁ
ꯑꯁꯦꯡꯕ ꯑꯗꯨ ꯅꯪ ꯑꯩꯅ ꯑꯩꯅ ꯍꯪꯕ ꯀꯥꯟꯗ ꯁꯪꯗꯦ ꯁꯪꯗꯦ ꯍꯥꯏ ꯏꯁ ꯅꯠꯇꯦ ꯅꯠꯇꯦ ꯅꯠꯇꯦ ꯆꯤꯟꯊꯤ ꯍꯥꯏꯅ ꯄꯨꯡꯊꯤ ꯊꯤꯕ ꯍꯣꯏ ꯎꯗꯕꯅꯤꯅ ꯄꯨꯡꯊꯤ ꯊꯤꯕ ꯌꯥꯏꯑꯕꯀꯣ ꯑꯗꯨ ꯑꯣꯏꯔꯁꯨ
ꯎꯝ
ꯎꯝ ꯏꯁꯣꯔ ꯂꯩꯑꯦ ꯍꯥꯏꯅ ꯑꯗꯨꯝ ꯑꯩꯈꯣꯏꯗꯤ ꯈꯟꯕꯅꯤꯀꯣ ꯆꯤꯟꯊꯤ ꯍꯥꯏꯅ ꯄꯨꯡꯊꯤ ꯊꯤꯕ ꯌꯥꯅꯤ ꯌꯥꯗꯕꯅꯦ
ꯑꯗꯨꯗ ꯅꯪ ꯋꯥꯔꯤ ꯁꯥꯟꯅꯕꯗꯣ ꯏꯊꯟꯗꯕꯨ ꯅꯠꯇꯦꯗꯅ ꯅꯣꯏ ꯏꯃꯨꯡꯒꯤ ꯃꯤꯗꯁꯨ ꯋꯔꯤ ꯁꯅꯩ ꯅꯪꯒꯤ ꯅꯃꯥꯟꯅꯕꯁꯤꯡꯗꯨꯁꯨ ꯋꯔꯤ ꯁꯅꯩ
ꯑꯣ ꯅꯠꯇꯦ ꯑꯩꯅ ꯍꯥꯏꯗꯤꯀꯣ ꯑꯩꯅ ꯍꯥꯏꯗꯤꯀꯣ ꯍꯧꯖꯤꯛ ꯍꯧꯖꯤꯛ ꯁꯥꯟꯅꯕꯗ ꯗꯣ ꯍꯥꯏꯕꯅꯤꯗ
ꯍꯧꯖꯤꯛ ꯍꯧꯖꯤꯛꯄꯨꯗꯤ ꯏꯕꯥꯅꯤ ꯁꯥꯟꯅꯔꯤꯁꯤꯗꯤ ꯅꯪ ꯀꯃꯥꯏꯅ ꯃꯤ ꯑꯅꯤ ꯑꯍꯨꯝ ꯁꯥꯟꯅꯕ ꯌꯥꯕ꯭ꯔꯣ ꯑꯁ ꯅꯪ ꯑꯪꯁꯤꯗꯤ ꯀꯔꯤꯅꯣꯅꯦ
ꯃꯤꯅ ꯃꯤꯅ ꯍꯥꯏꯔꯤꯕꯁꯤꯗꯤ ꯀꯨꯁꯨꯂꯥꯎ ꯂꯧꯁꯤꯟꯕ ꯇꯧꯗꯦ ꯑꯩ ꯍꯥꯏꯒꯦꯕ
ꯊꯤꯜꯂꯦꯕ ꯈꯪꯉꯦꯕ ꯅꯪꯒꯤꯗꯣ
ꯑꯁ ꯑꯩ ꯍꯥꯏꯒꯦ ꯑꯩ ꯍꯥꯏꯒꯦ ꯅꯪ ꯉꯥꯡꯈꯤꯅꯣ
ꯅꯪꯒꯤꯗꯣ ꯂꯜꯂꯦ ꯍꯥꯏꯕ
ꯑꯩ ꯂꯥꯟꯗꯦ ꯍꯥꯏ
ꯀꯗꯥꯢꯗꯒꯤ
ꯑꯩ ꯍꯥꯏꯒꯦꯕ ꯑꯩ ꯍꯥꯏꯒꯦꯕ ꯑꯩ ꯍꯥꯏꯒꯦꯕ
ꯍꯥꯏꯔꯣꯅꯤ ꯍꯥꯏꯔꯣꯅꯤ
ꯒꯦꯕ
ꯇꯥꯏꯔꯒꯦꯅꯦ ꯍꯣꯢ ꯍꯣꯏ ꯍꯣꯏ ꯍꯧꯖꯤꯛ ꯍꯧꯖꯤꯛ ꯄꯩꯁꯥ ꯅꯥꯕ ꯍꯥꯏꯁꯤꯗꯤ ꯏꯕꯥꯅꯤ ꯁꯥꯟꯅꯔꯤ
ꯑꯗꯨ ꯑꯗꯨ ꯍꯥꯏꯕꯅꯦ ꯃꯤ ꯑꯅꯤ ꯈꯛꯇꯅꯤ ꯍꯥꯏꯕꯅꯦ
ꯀꯃꯥꯏꯅ ꯃꯤ ꯑꯅꯤ ꯍꯣꯏ ꯃꯤꯕꯨꯗꯤ ꯑꯅꯤꯅꯦꯕ ꯅꯪꯒ ꯑꯩꯒ ꯄꯥꯔꯗꯤ ꯃꯤ ꯑꯅꯤ ꯁꯨꯔꯤꯗꯅ
ꯀꯔꯤꯅꯣ ꯅꯪ ꯁꯤꯗꯤꯉꯎꯔꯦ ꯅꯪ ꯅꯪꯒꯤ ꯉꯥ ꯌꯦꯟꯁꯥꯡꯗꯣ ꯍꯤꯗꯥꯛ ꯌꯥꯎꯔꯝꯃꯅꯤ ꯑꯗ ꯅꯪꯁꯦ ꯈꯔ ꯉꯥꯎꯔꯕ ꯍꯤꯗꯥꯛ ꯍꯥꯞꯆꯤꯜꯂꯝꯃꯅꯤ ꯅꯪꯗꯤ ꯊꯨꯅ ꯄꯥꯜꯂꯦꯅ
ꯑꯁ ꯃꯤꯅ ꯉꯥꯡꯕꯗꯤ ꯁꯨꯛꯇꯥ ꯇꯥꯗꯤ ꯃꯥ ꯃꯥꯏ ꯉꯥꯡꯉ ꯂꯩ
ꯆꯨꯝꯃꯦ ꯅꯪꯗꯤ ꯊꯨꯅ ꯄꯥꯜꯂꯦꯕ ꯑꯁꯤꯗꯤ ꯈꯇ ꯍꯥꯏꯗꯤ ꯑꯩꯒꯤ ꯌꯥꯔꯣꯏ ꯅꯪ ꯍꯌꯦꯡ ꯗꯣꯛꯇꯔ ꯂꯥꯏꯌꯦꯡꯕ ꯆꯠꯇ꯭ꯔꯗꯤ ꯀꯣ ꯍꯦꯟꯖꯤꯟꯗ꯭ꯔꯤ ꯀꯥꯟꯗ ꯂꯥꯏꯌꯦꯡꯊꯣꯛꯑꯣ
ꯏ ꯁꯤ ꯇꯤ ꯏꯁꯀꯦꯟ ꯇꯧꯕ ꯀꯥꯟꯗ ꯃꯥꯏꯀ꯭ꯔꯣꯁ ꯏꯁꯀꯞ ꯌꯦꯡꯕ ꯀꯥꯟꯗ
ꯉ ꯉ ꯉꯥ ꯉꯥꯛꯇꯪ ꯆꯣꯡꯊꯣꯛꯀꯅꯤ ꯉꯥ ꯃꯈꯀꯣꯡ ꯃꯌꯥꯝ ꯆꯣꯡꯊꯣꯛꯀꯅꯤ
ꯅꯠꯇ꯭ꯔꯥ ꯅꯪꯒꯤ ꯀꯣꯛꯇ ꯉꯥ ꯑꯗꯨ ꯂꯩꯔꯕ ꯉꯥꯒꯤ ꯆꯥꯁꯟꯈꯤꯕꯗꯣ
ꯑꯦ ꯅꯪꯒꯤ ꯅꯪꯒꯤ ꯀꯣꯛꯇ ꯀꯩꯅꯩꯅꯣ ꯂꯩꯔꯛꯑꯃꯅꯤ ꯑꯗꯨꯗꯤ
ꯑꯩꯒꯤ ꯀꯣꯛꯇꯗꯤ
ꯅꯪꯒꯤ ꯅꯪꯒꯤ ꯀꯣꯛꯇ ꯉꯥ ꯉꯥ ꯃꯔꯨ ꯂꯩꯔꯝꯅꯤ
ꯅꯪ ꯅꯪ ꯑꯩꯗꯤ ꯉꯥ ꯆꯥꯗꯦꯅ ꯅꯪ ꯉꯥ ꯆꯥꯕꯗꯣ ꯅꯪꯗꯤ ꯀꯣꯛꯇ ꯂꯩꯔꯝꯒꯅꯤ ꯍꯥꯏꯕ ꯑꯗꯨꯅꯅꯦ ꯁꯥꯕꯗꯣ ꯈꯔ ꯈꯔ ꯌꯦꯡꯉꯒ ꯅꯪꯅ ꯑꯗꯨ ꯍꯥꯏꯗꯔꯦꯅ ꯅꯪ ꯈꯪꯗꯔꯦꯅ
ꯈꯪꯕ꯭ꯔꯣꯅ
ꯅꯪꯅ ꯅꯪꯅ ꯋꯥꯟ ꯗꯦꯖ ꯂꯥꯎꯕꯗꯧ ꯂꯣꯏꯔꯦ
ꯑꯁꯤꯅꯤꯗꯥ ꯃꯤꯁꯦꯀꯣ ꯑꯩ ꯍꯪꯒꯦꯕ
ꯅꯨꯄꯤꯅ ꯁꯤꯡꯕ ꯍꯦꯟꯕ꯭ꯔꯥ ꯅꯨꯄꯥꯅ ꯁꯤꯡꯕ ꯍꯦꯟꯕ꯭ꯔꯥ ꯑ
ꯎꯝ ꯅꯨꯄꯥꯁꯦ ꯑꯍꯨꯝꯔꯛ ꯄꯥꯡꯊꯣꯛꯑꯦ ꯍꯥꯏꯕꯗꯤ ꯆꯨꯝꯗꯤ ꯆꯨꯝꯃꯦ
ꯑꯍꯨꯝꯔꯛ ꯉꯥꯛꯛꯇ ꯅꯨꯄꯤꯗꯤ ꯇꯔꯦꯠꯅꯦ ꯌꯥꯏꯌꯦ ꯅꯨꯃꯤꯠ
ꯅꯣꯡꯃꯗ ꯅꯨꯄꯤꯗꯤ ꯅꯨꯄꯤꯗꯤ ꯌꯥꯝꯃꯦ ꯍꯣꯏ ꯅꯨꯄꯥꯗꯤ ꯑꯍꯨꯝ ꯈꯛꯇꯅꯦ
ꯑꯗꯨ ꯑꯣꯏꯔꯗꯤ ꯀꯅꯥꯅ ꯄꯪꯉꯤꯅꯣ ꯀꯅꯥꯅ ꯁꯤꯡꯉꯤꯅꯣ ꯀꯅꯥꯅ ꯁꯤꯡꯉꯤꯅꯣ
ꯁꯤꯡꯕꯁꯤ ꯅꯨꯄꯤꯅꯦ
ꯀ ꯌꯥꯔꯔꯤ ꯅꯨꯄꯤꯅ ꯅꯨꯃꯤꯠ ꯑꯃꯗ ꯇꯔꯦꯠꯂꯥꯛ ꯄꯥꯡꯊꯔꯒ ꯅꯨꯄꯥꯅꯗꯤ ꯑꯍꯨꯝꯂꯛꯅꯛꯇꯪ ꯄꯪꯊꯕ ꯑꯗꯨꯔꯗꯤ ꯌꯥꯝꯕꯁꯦ ꯄꯪꯕ ꯆꯤꯡꯗꯔꯣ ꯁꯤꯡꯕ ꯆꯤꯡꯗꯔꯣ
ꯌꯥꯝꯕꯁꯦ ꯃꯣꯏ ꯎꯝ ꯍꯣꯏ ꯌꯥꯝꯕꯁꯦ ꯁꯦ ꯅꯨꯄꯤꯅ ꯌꯥꯝꯃꯦꯕ ꯑꯗꯨ ꯃꯣꯏ ꯅꯨꯄꯤꯅ ꯄꯪꯊꯥꯕ ꯍꯥꯏꯕꯗꯣ ꯁꯤꯡꯕꯔꯣꯝꯗ ꯄꯪꯕ ꯑꯈꯣꯏꯅ
ꯏꯁ ꯅꯨꯄꯤꯅ ꯄꯪꯊꯥꯕ ꯃꯇꯝꯗ ꯑꯣ ꯅꯨꯄꯥ ꯃꯌꯥꯝꯅ ꯆꯥꯟꯁ ꯂꯧꯔꯒ ꯂꯧꯔꯤꯕ ꯃꯌꯥꯝꯗꯣ ꯍꯥ ꯅꯠꯇ꯭ꯔ ꯑꯥ
ꯑꯩ ꯈꯨꯝꯐꯝ ꯂꯩꯇꯦꯍꯦ
ꯔꯣꯏꯅ ꯍꯥꯏꯁꯦ
ꯑꯩ ꯑꯩ ꯋꯥꯥꯛ
ꯑꯗꯨꯒꯨꯝꯕꯒꯤ ꯇꯟꯖꯥꯗꯨ ꯅꯠꯇ꯭ꯔꯣ ꯑꯗꯨꯒꯤꯅꯤꯗꯅ ꯅꯨꯄꯤ ꯃꯌꯥꯝ ꯄꯪꯊ ꯇꯔꯨꯛ ꯇꯔꯦꯠꯂꯛ ꯄꯪꯊꯕ ꯃꯇꯝꯁꯤꯅꯦꯕ ꯅꯨ ꯅꯨꯄꯥ ꯃꯌꯥꯝꯅ ꯆꯥꯟꯁ ꯂꯧꯔꯒ ꯂꯧꯔꯤꯕ ꯃꯌꯥꯝꯁꯦ ꯅꯨꯄꯤꯗꯣ ꯄꯪꯊꯔꯝꯗ꯭ꯔꯗꯤ ꯅꯨꯄꯥ ꯅꯣꯏ ꯅꯨꯄꯤ ꯐꯪꯉꯣꯏꯍꯦ
ꯎꯝ ꯅꯨꯄꯤ ꯅꯨꯄꯤꯗ ꯄꯨꯕꯅꯤꯗ